ꯍꯥꯎ ꯍꯥꯥ ꯇꯥꯏꯌꯦ ꯑꯁ ꯅꯪꯒꯤ ꯑꯁ ꯐꯝꯃꯒ ꯂꯩ ꯏꯔꯨꯕ ꯂꯣꯏꯔꯒ
ꯀꯔꯤ ꯀꯔꯤ ꯍꯣꯠꯅꯔꯤꯔꯣ
ꯑꯁ ꯍꯟꯗꯛꯁꯦ ꯀꯩꯅꯣꯗꯗꯤ ꯌꯥꯝ ꯀꯟꯅ ꯋꯥꯔꯤꯅꯦ ꯑꯩꯁꯦ ꯁꯦ
ꯃꯤꯗꯤ ꯂꯥꯢꯔꯤꯛ ꯌꯥꯝ ꯍꯩꯕ ꯃꯥꯂꯦꯀꯣ
ꯑꯁ ꯈꯪꯗꯦ ꯈꯔꯗꯤ ꯑꯗꯨꯝ ꯍꯩꯔꯦꯍꯦ ꯍꯟꯗꯛ
ꯑꯦꯁ ꯑꯥ ꯒꯁ ꯀ ꯑꯣꯏꯖꯅꯤ
ꯑꯥꯏ ꯑꯦꯁꯕꯨꯗꯤ ꯇꯝꯗ꯭ꯔꯤ ꯑꯗꯣ ꯀꯩꯅꯣ ꯑꯦꯝ ꯄꯤ ꯑꯦꯁ ꯁꯤ ꯇ꯭ꯔꯥꯏ ꯇꯧꯁꯦꯔꯥ ꯈꯜꯂꯤꯅꯦ
ꯇꯧꯑꯣ ꯇꯧꯑꯣ
ꯑꯁ ꯇꯧꯔꯛꯑꯒꯦ ꯅꯣꯏ ꯑꯩ ꯑꯣꯐꯤꯁꯥꯔ ꯑꯣꯏꯅ ꯂꯥꯛꯑꯀꯥꯟꯗ ꯃꯦꯝ ꯃꯦꯝ ꯃꯦꯝ ꯍꯥꯏꯅꯕ
ꯆꯥꯛꯗꯤ ꯊꯣꯡ ꯑꯕꯣ
ꯆꯥꯛ ꯊꯣꯡꯉꯦ ꯏꯟꯁꯥꯡ ꯊꯣꯡꯗ꯭ꯔꯤ ꯍꯥꯎꯕ ꯆꯥꯁꯦꯔꯥ ꯈꯜꯂꯤꯅꯦ ꯈꯪꯗꯦꯍꯦ ꯂꯔ ꯆꯥꯁꯦꯔꯥ ꯈꯜꯂꯤꯅꯦ
ꯁꯤ ꯌꯥꯝ ꯍꯥꯎꯢꯅ ꯅꯣꯢ ꯗꯤ
ꯎꯝ ꯅꯣꯏꯗꯤ ꯆꯥꯔꯕꯣ
ꯆꯥꯗ꯭ꯔꯤ ꯊꯣꯡꯉꯂꯣꯏꯔꯦ
ꯀꯩ ꯍꯦꯟꯖꯥꯡꯅꯣ
ꯀꯥꯂꯦꯟꯅꯤꯅ ꯁꯧꯒ꯭ꯔꯤ ꯑꯣꯏꯅ ꯊꯣꯡꯉꯤ ꯑꯗꯨꯒ ꯕꯤꯂꯦꯟꯗ꯭ꯔꯤ ꯃꯦꯠꯄ ꯑꯃꯒ
ꯑꯁ ꯍꯥꯎꯕꯅꯤ ꯑꯗꯨꯅ ꯆꯥꯛ ꯌꯥꯝ ꯆꯪꯒꯅꯤ ꯀꯩ ꯀꯩ ꯍꯣꯠꯅꯔꯤꯒꯦ ꯌꯨꯝꯗ ꯂꯩꯕꯁꯤꯡꯗꯤ
ꯑꯗꯨ ꯂꯩꯗ ꯑꯗꯨꯝ ꯀꯩꯗꯧꯔꯨꯅꯤ
ꯄ꯭ꯔꯤꯟꯁꯦꯁꯅꯦ ꯍꯥꯏꯌꯣ
ꯍꯣ ꯄ꯭ꯔꯤꯟꯁꯦꯁꯅꯦ
ꯍꯥ ꯐꯦꯃꯥꯂꯤ ꯄ꯭ꯔꯤꯟꯁꯦꯁ
ꯎꯝ
ꯑꯩꯍꯥ ꯑꯩꯗꯤ ꯉꯁꯥꯏ ꯅꯪ ꯀꯣꯜ ꯇꯧꯔꯒ ꯁꯨꯛ ꯄꯥꯏꯈꯠꯇꯕꯗꯨꯗ ꯑꯁ ꯊꯕꯛ ꯌꯥꯝ ꯀꯜꯂꯒ ꯂꯩꯕ ꯃꯥꯜꯂꯦ ꯈꯟꯂꯤꯅꯦ ꯇꯨꯝꯕ ꯃꯥꯜꯂꯦ
ꯑꯩꯁꯨ ꯉꯁꯤ ꯅꯣꯅꯦꯗ ꯆꯠꯂꯦ ꯑꯗꯨ ꯑꯣꯏꯕꯒꯤ ꯑꯩꯗꯣ ꯐꯣꯟꯗꯣ ꯑꯃꯨꯛꯀ
ꯑꯩꯍꯥ
ꯆꯥꯛ ꯆꯥꯛ ꯏꯟꯖꯥꯡ ꯊꯣꯡ ꯂꯣꯏꯔꯦ ꯊꯣꯡ ꯂꯣꯏꯗ꯭ꯔꯤ
ꯑꯁ ꯆꯥꯛꯇꯤ ꯊꯣꯡꯉꯦꯕ ꯍꯦꯟꯖꯥꯡ ꯊꯣꯡꯗ꯭ꯔꯤꯕ
ꯑꯣ ꯅꯪꯗꯤ ꯀꯅꯥꯀꯅꯥ ꯂꯩꯔꯤꯔꯣ ꯅꯊꯟꯗꯔꯣ ꯅꯠꯇ꯭ꯔꯒ ꯅꯪ
ꯃꯊꯟꯇꯥ ꯅꯠꯇꯦ ꯢꯅꯥꯎꯅꯨꯄꯤ ꯢꯅꯥꯎꯅꯨꯄꯤ ꯂꯩꯌꯦ
ꯃꯥꯗꯤ ꯀꯩ ꯍꯣꯠꯅꯔꯤꯔꯣ
ꯑꯁ ꯃꯥꯁꯨ ꯂꯥꯏꯔꯤꯛ ꯇꯝꯃꯤꯅꯦ ꯅꯪ ꯅꯍꯥꯟ ꯀꯩꯅꯣ ꯑꯦꯛꯖꯥꯝ ꯊꯥꯕꯗꯣ ꯀꯃꯥꯏ ꯀꯃꯥꯏ ꯇꯧꯒꯦ
ꯅꯨꯡꯉꯥꯏꯇꯦ
ꯑꯁ ꯑꯩꯁꯨ ꯑꯩꯁꯨ ꯇ꯭ꯔꯥꯏ ꯇꯧꯁꯦꯔꯥ ꯈꯜꯂꯒ
ꯑꯃꯨꯛꯀ ꯇꯧꯔꯕꯣ
ꯑꯁ ꯇ꯭ꯔꯥꯏ ꯇꯧꯁꯦ ꯈꯜꯂꯤꯅꯦ ꯈꯪꯗꯦ ꯑꯩꯁꯨ
ꯂꯥꯢꯔꯤꯛ ꯄꯥꯎ ꯂꯥꯢꯔꯤꯛ ꯄꯥꯎ ꯂꯥꯢꯔꯤꯛ ꯄꯥꯗ꯭ꯔꯗꯤ ꯅꯨꯡꯉꯥꯏꯇꯕꯅꯦ
ꯑꯣ ꯑꯗꯨ ꯅꯪ ꯁꯦꯂꯕꯁ ꯈꯔ ꯂꯩꯔꯗꯤ ꯊꯥꯔꯛꯑꯣꯅꯦ
ꯍꯣꯏ ꯊꯥꯔꯛꯑꯒꯦ ꯍꯣꯔꯦꯟꯔꯥ ꯊꯥꯔꯛꯑꯒꯦ
ꯎꯝ
ꯅꯪ ꯀꯥꯏ ꯋꯥꯏꯗ ꯅꯪ ꯂꯩꯔꯤꯁꯤ ꯍꯧꯖꯤꯛ
ꯑꯩ ꯅꯝꯗꯨꯂꯣꯡꯗ ꯂꯩꯌꯦ
ꯑꯣ ꯅꯥꯒꯔꯝ ꯃꯅꯥꯛꯅꯦ ꯑꯗꯨꯗꯤ ꯑꯥ
ꯅꯝꯗꯨꯂꯣꯡꯗ ꯀꯟꯅꯥ ꯍꯣꯠꯅꯔꯒ ꯂꯩꯔꯤꯅꯦ ꯎꯍꯝ
ꯅꯝꯗꯨꯂꯣꯡꯒꯤ ꯑꯗꯨ ꯗꯤꯎꯂꯥꯂꯦꯟꯗꯀꯣ ꯁꯃꯣ ꯁꯃꯣꯁꯥ ꯌꯥꯝ ꯍꯥꯎꯕ ꯃꯐꯝ ꯂꯩꯕꯅꯦ ꯗꯤꯎꯂꯥꯂꯦꯟ
ꯁꯃꯣꯁꯥ ꯍꯥꯎꯕꯗꯤ ꯆꯥꯕ ꯌꯥꯏꯌꯦ
ꯍꯦꯜꯂꯒ ꯇꯥꯢꯅꯤꯇꯣꯠꯁ ꯁꯀꯨ꯭ꯂꯒꯤ ꯍꯦꯜꯂꯒ ꯀꯣ ꯂꯩꯕꯅꯦ
ꯑꯣ ꯑꯗꯨꯗꯤ ꯅꯍꯥꯟ ꯆꯥ ꯆꯥꯕ ꯆꯠꯁꯦꯅꯦ ꯅꯦꯛꯁ ꯇꯥꯏꯝ
ꯑꯥ ꯂꯥꯠ ꯑꯦ ꯌꯥꯝ ꯍꯥꯎꯕꯅꯦ ꯑꯗꯣ ꯁꯥꯃꯣ ꯃꯣꯏꯗꯣ ꯀꯤꯎꯗ ꯑꯗꯨꯝ ꯂꯩꯕꯅꯦ ꯃꯣꯏ ꯁꯃꯣꯁꯥꯗꯣ ꯍꯥꯎꯕꯒꯤ ꯑꯗꯨꯝ
ꯑꯣ ꯈꯪꯗꯦ ꯑꯩꯈꯣꯏ ꯗꯤꯎꯂꯥꯂꯦꯟꯔꯣꯝꯗ ꯑꯗꯨꯝ ꯆꯠꯂꯦꯅ ꯀꯤꯎ ꯂꯩꯕꯗꯤ ꯈꯪꯗꯦ
ꯅꯨꯡꯊꯤꯟ ꯋꯥꯢꯗ ꯃꯤ ꯌꯥꯝ ꯌꯥꯝ ꯂꯩꯕꯅꯦ
ꯑꯣ ꯑꯦꯛ ꯑꯝ ꯑꯥ ꯃꯤ ꯌꯥꯝꯕꯁꯦ ꯀꯩꯅꯣ ꯑꯩꯈꯣꯏ ꯀꯣꯂꯦꯖ ꯂꯣꯏꯔꯒ ꯍꯜꯂꯛꯄꯗꯀꯣ
ꯑꯣ
ꯀꯩꯅꯣ ꯁꯤꯡꯖꯨ ꯌꯣꯟꯕ ꯑꯃ ꯂꯩꯕ ꯑꯗꯨꯒ ꯑꯥꯏꯁ ꯀ꯭ꯔꯤꯝ ꯌꯣꯟꯕ ꯃꯐꯝꯒ ꯑꯁ ꯁ꯭ꯀꯨꯜ ꯁꯨꯇꯤ ꯊꯥꯕ ꯃꯇꯝꯗꯣ ꯑꯗꯣ ꯃꯠ ꯃꯇꯝꯗ ꯑꯗꯨꯝ ꯀ꯭ꯌꯨꯗ ꯂꯩꯒꯅꯤ ꯍꯥꯎꯕ ꯍꯥꯎꯁꯨ ꯍꯥꯎꯕ ꯁꯤꯡꯖꯨ ꯌꯣꯟꯕ ꯗꯣ ꯑꯁ ꯈꯤꯇꯪ ꯈꯤꯇꯪ ꯄꯤ ꯂꯨꯄꯥ ꯇ꯭ꯔꯥꯒꯤ ꯍꯥꯏꯕꯨ ꯋꯥꯟ
ꯍꯧꯖꯤꯛꯀꯥꯟ ꯁꯤꯡꯖꯨꯗꯣ ꯂꯨꯄꯥ ꯇꯔꯥꯗꯤ ꯌꯥꯗꯝꯅꯦ ꯅꯟ ꯅꯣꯅꯦꯒꯅꯍꯦꯠ ꯍꯦꯟꯅ ꯌꯥꯝꯕ ꯑꯃꯨꯛꯀ ꯍꯥꯎ ꯇꯕ ꯑꯃꯨꯝꯀ
ꯅꯣꯅꯦꯒꯤꯗꯤ ꯍꯥꯎꯗ꯭ꯔꯦꯗ ꯍꯥꯟꯅꯒꯤ ꯎ ꯍꯥꯟꯅꯒ ꯃꯥꯟꯅꯗ꯭ꯔꯦ
ꯎꯝ ꯃꯆꯜꯁꯨ ꯌꯥꯝꯗꯦ ꯃꯣꯏꯗꯣ
ꯑꯥ
ꯑꯣ ꯀꯛꯆꯤꯡ ꯕꯣꯔꯥꯗꯣ ꯆꯥꯅꯤꯡꯉꯦ
ꯑꯁ ꯑꯩꯗꯤ ꯆꯥꯅꯤꯡꯗꯦ ꯌꯥꯝ ꯀꯜꯂꯦ
ꯑꯁ ꯑꯩꯗꯤ ꯍꯥꯎꯋꯦ ꯑꯗꯨꯝ ꯆꯥꯛ ꯆꯥꯕ ꯀꯥꯗꯒꯨꯝꯕ ꯁꯥꯏꯗꯤꯁꯀꯨꯝꯕ ꯑꯗꯨꯝ ꯇꯧꯕꯗꯣ ꯍꯥꯎꯋꯦ ꯀꯛꯆꯤꯡ ꯕꯣꯔꯥ ꯀꯥꯟꯕꯗꯣ ꯍꯦꯟ ꯍꯥꯎꯋꯦ ꯍꯥꯎꯋꯦ ꯑꯩꯒꯤꯗꯤ
ꯇꯧꯔꯒ ꯑꯃꯨꯛ ꯍꯣꯔꯦꯟꯁꯨ ꯑꯃꯨꯛ ꯇꯧꯁꯦ ꯑ ꯍꯧꯖꯤꯛ ꯇꯧꯔꯒꯀꯣ ꯔꯤꯄꯤꯠ ꯔꯤꯄꯤꯠ ꯇꯧꯕꯗꯣ ꯑꯗꯨ ꯈꯔ ꯌꯥꯗꯕꯒꯨꯝ ꯇꯧꯕꯅꯦꯕ
ꯅꯪꯗꯤ ꯏꯂꯕꯦꯟ ꯇ꯭ꯋꯦꯜ ꯀꯥꯏꯗ ꯀꯥꯏꯅꯣ ꯅꯪꯗꯤ
ꯍꯥꯥ
ꯏꯂꯚꯦꯟ ꯇ꯭ꯨꯋꯦꯜꯞꯇ ꯁꯦꯀꯦꯟꯗ꯭ꯔꯤꯗ ꯅꯪ ꯀꯥꯏꯗ ꯀꯥꯒꯦ
ꯅꯪ ꯀꯥꯕ ꯃꯐꯝꯗꯨꯅꯤꯅꯦ ꯅꯪ ꯈꯪ ꯅꯪ ꯀꯥꯎꯔꯕꯣ ꯔꯣꯇꯦꯁꯟ ꯔꯤꯄꯤꯠ
ꯑꯁ ꯅꯨꯡꯉꯥꯏꯔꯦ ꯑꯁ ꯑꯗꯨ ꯀꯥꯞꯄꯗꯤ ꯅꯨꯡꯉꯥꯏꯕꯅꯦ ꯑꯗꯨꯝ
ꯎꯝ ꯅꯨꯉꯥꯏꯗ ꯑꯗꯨꯝ ꯑꯁ ꯍꯟꯗꯛꯇꯤ ꯀꯩꯅꯣ ꯑꯦꯟꯇ꯭ꯔꯥꯟꯁ ꯀꯩꯀꯥ ꯊꯥꯕꯗꯣ ꯍ ꯃꯤ ꯌꯥꯝꯃꯦ ꯥꯁꯥꯏꯁ ꯁꯥꯏꯁ ꯑꯞ
ꯁꯣꯝꯗꯤ ꯃꯤ ꯌꯥꯝꯗꯕꯅꯦ
ꯎꯝ ꯑꯥ ꯁꯥꯏꯟꯁꯇ ꯅꯍꯥꯟ ꯏꯅꯥꯎꯅꯨꯄꯤꯒꯤ ꯇꯧ ꯇꯧꯕ ꯃꯇꯝꯗ ꯇꯨ ꯊꯥꯎꯖꯟ ꯁꯨꯔꯝꯒꯗ꯭ꯔꯥ ꯑ ꯂꯤꯁ ꯑꯃꯗ ꯊꯣꯛꯄꯗ ꯋꯥꯟ ꯊꯥꯎꯖꯟ ꯍꯦꯟꯈ꯭ꯔꯕꯅꯦꯕ ꯑꯗꯨ ꯑꯗꯨ ꯈꯛꯇ ꯅꯠꯇꯦꯕ ꯑꯗꯣ ꯁꯟ ꯐꯪꯕꯅ ꯐꯣꯔ ꯍꯟꯗ꯭ꯔꯦꯗ ꯈꯛꯇꯅꯦꯕ
ꯐꯣꯔ ꯍꯟꯗ꯭ꯔꯦꯠ ꯐꯥꯎ ꯁꯨꯔꯝꯃꯣꯏꯗ ꯐꯣꯔ ꯍꯟꯗ꯭ꯔꯦꯠ ꯁꯨꯕ꯭ꯔꯣ
ꯑꯩꯈꯣꯏ ꯑꯥꯔꯁꯀꯤꯗꯤ ꯐꯥꯏꯚ ꯍꯟꯗ꯭ꯔꯦꯗ ꯈꯛꯇꯪ ꯂꯧꯕꯅꯦ ꯍꯧꯖꯤꯛ ꯀꯥꯟꯗ ꯌꯥꯝ ꯌꯥꯝ ꯂꯧꯔꯕꯣ ꯄꯥꯔꯁꯟꯗ ꯁꯝꯊꯤꯡ ꯈꯛꯇꯅꯦ ꯑꯥꯔꯠꯁ ꯂꯧꯕꯗꯣ
ꯐꯣꯔ ꯍꯟꯗ꯭ꯔꯦꯗ ꯁꯝꯊꯤꯡ ꯈꯛꯇ ꯑꯗꯨꯝ ꯂꯧꯋꯦꯕ ꯃꯣꯏꯁꯦ
ꯎꯝ
ꯑꯗꯨꯗ ꯄꯩꯁꯥ ꯄꯤꯕꯁꯤꯡꯒꯤꯅ ꯈꯔ ꯑꯗꯨꯝ ꯇꯧꯔꯦꯗꯅ
ꯀꯥꯕꯗꯤ ꯅꯨꯡꯉꯥꯏꯕꯅꯦ ꯑꯗꯨꯝ
ꯎꯝ ꯑꯁ ꯅꯍꯥꯟ ꯀꯩꯅꯣ ꯑꯗꯨꯗ ꯅꯨꯄꯤ ꯃꯆꯥ ꯑꯃ ꯀꯣ ꯑꯦꯟꯇ꯭ꯔꯥꯟꯁ ꯊꯕ ꯃꯇꯝꯗ ꯃꯥꯗꯣ ꯑꯣ ꯃꯣꯏꯗꯣ ꯀꯩꯅꯣ ꯔꯦꯖꯤꯁꯇ꯭ꯔꯦꯁꯟ ꯇꯧꯔꯒ ꯇꯧꯕ ꯂꯣꯏꯁꯟꯗꯕꯗꯣ ꯃꯣꯏꯅ ꯄꯩꯁꯥ ꯊꯤꯕ ꯔꯦꯖꯤꯁꯇ꯭ꯔꯦꯁꯟ ꯇꯧꯕꯗ ꯑꯣꯟꯂꯥꯏꯟꯗ ꯄꯩꯁꯥ ꯊꯤꯕꯗꯣ ꯑꯗꯨ ꯂꯣꯏꯔꯀꯥꯟꯗ ꯃꯣꯏꯗꯣ ꯑꯃꯨꯛ ꯏꯁꯀ꯭ꯔꯤꯟ ꯁꯣꯠ ꯂꯧꯔꯒ ꯑꯃꯨꯛ ꯊꯥ ꯑꯞꯂꯣꯗ ꯇꯧꯗꯣꯏꯅꯦꯕ ꯑꯗꯣ
ꯑꯣ
ꯑꯗꯨ ꯇꯧꯗꯕꯤꯗ ꯃꯣꯏꯗꯨ ꯂꯣꯏꯔꯦꯅ ꯑꯗꯨꯝ ꯂꯩꯕ ꯑꯗꯨꯒꯤ ꯑꯗꯨ ꯔꯦꯖꯤꯁꯇ꯭ꯔꯦꯁꯟ ꯐꯥꯔꯁꯇ ꯇꯧꯔꯝꯕꯒꯤ ꯎꯝ ꯑꯗꯨꯗꯤ ꯎꯝ ꯐꯣꯇꯣ ꯀꯣꯄꯤ ꯎꯝ ꯂꯧꯔꯕ ꯃꯥꯜꯂꯦ ꯑꯗꯨꯒ ꯑꯦꯛꯖꯥꯝ ꯊꯥꯒꯦꯅ ꯂꯥꯛꯄ ꯑꯦꯗꯃꯤꯠ ꯀꯥꯔꯠꯁꯨ ꯗꯥꯎꯟꯂꯣꯗ ꯇꯧꯗ꯭ꯔꯦ ꯑꯗꯨꯒꯤ ꯑꯁꯤꯗꯤ ꯂꯣꯏꯗ꯭ꯔꯤ ꯂꯣꯏꯗ꯭ꯔꯤꯌꯦ ꯅꯪꯒꯤ ꯔꯦꯖꯤꯁ ꯇꯦꯁꯟ ꯂꯣꯢꯗꯦ ꯆꯪꯕ ꯊꯥꯕ ꯌꯥꯔꯣꯏ ꯍꯥꯏꯕ ꯅꯨꯡꯁꯤꯕꯕꯨꯗꯤ ꯅꯨꯡꯁꯤ ꯍꯥꯏꯕꯨ ꯑꯗꯨꯒ ꯀꯝꯄꯤꯇꯤꯠ ꯀꯝꯄꯤꯇꯤꯁꯟ ꯑꯣꯏꯕꯅꯤꯅ ꯑꯇꯩꯁꯤꯡꯗꯣ ꯑꯉꯥꯡ ꯃꯌꯥꯝ ꯑꯇꯩꯁꯨ ꯌꯥꯝ ꯌꯥꯎꯕꯅꯤꯅ ꯑꯗꯣ ꯃꯥꯕꯨ ꯆꯥꯟꯁ ꯄꯤꯔꯒ ꯑꯃꯨꯛ ꯊꯥꯍꯜꯂꯛ ꯑꯗꯨꯒ ꯃꯥ ꯑꯃꯨꯛ ꯁꯦꯂꯦꯛꯁꯟ ꯐꯪꯉꯗꯤ ꯑꯇꯩ ꯑꯦꯝ ꯑꯦ ꯀꯥꯔꯗ ꯄꯨꯕꯁꯤꯡ ꯄꯨꯔꯛꯄꯁꯤꯡꯅ ꯐꯪꯗ꯭ꯔꯗꯤ ꯑꯃꯨꯛ ꯅꯨꯡꯉꯥꯏꯇꯦꯗꯅ ꯑꯗꯨꯒꯤ ꯃꯌꯨꯝꯗ ꯊꯥꯈ꯭ꯔꯕꯅꯦ ꯑꯃꯨꯛ ꯌꯥꯝ ꯅꯨꯡꯉꯥꯏꯇꯦ ꯌꯦꯡꯉꯒ ꯃꯣꯏ ꯃꯃꯥ ꯃꯄꯥꯁꯤꯡꯁꯨ ꯆꯦꯛꯁꯤꯟꯗꯕ ꯍꯥꯏꯕ ꯇꯥꯔꯦ
ꯃꯣꯏ ꯁꯦꯀꯦꯟ ꯗ꯭ꯔꯦꯗ ꯑꯗꯨꯗꯤ ꯑꯁ ꯌꯥꯝ ꯂꯤꯡ ꯂꯤꯡꯕ ꯂꯩꯕꯒꯤ ꯏꯁ ꯌꯥꯝ ꯀꯥꯟꯅꯕꯅꯦ ꯑꯗꯣ ꯒ꯭ꯔꯤꯒꯤꯔꯤ ꯇꯛꯂꯛꯅꯦ ꯀꯥꯅꯤꯡꯉꯥꯏ
ꯀꯞꯄꯒ ꯂꯩꯕꯅꯦ
ꯎꯝ ꯎꯝ ꯍꯣꯏ ꯊꯥꯕ ꯃꯇꯝꯁꯨ ꯑꯩꯒ ꯊꯥꯃꯤꯅꯕꯁꯦ ꯑꯩ ꯏꯊꯟꯗ ꯑꯣꯔ ꯊꯣꯛꯄꯗꯣ ꯂꯣꯢꯅꯃꯗꯤ ꯋꯦꯇ ꯇꯤꯡꯗ ꯆꯠꯂ ꯂꯣꯏ ꯂꯩꯕ ꯑꯗꯨꯕꯨ ꯑꯦꯄ꯭ꯂꯤ ꯁ꯭ꯀꯨꯜ ꯑꯇꯩ ꯑꯇꯩꯗ ꯊꯥ ꯐꯕꯅꯦ
ꯑꯗꯨꯅꯦ ꯍꯥꯏꯕꯗꯤ ꯐꯥꯔꯁ ꯑꯣꯞꯁꯟ ꯇꯥꯔꯦꯕ ꯍꯥꯏꯔꯗꯤ ꯐꯥꯔꯁ ꯑꯣꯞꯁꯟ ꯇꯥꯕꯅꯤꯅ ꯑꯇꯩ ꯑꯇꯩꯗꯤ ꯁꯦꯀꯦꯟ ꯑꯣꯞꯁꯟꯅꯦꯕ ꯍꯥꯏꯔꯗꯤ ꯒꯣꯚꯔꯃꯦꯟ ꯁ꯭ꯀꯨꯜ ꯑꯣꯏꯔꯁꯨ ꯇꯣꯄꯔꯁꯗꯤ ꯑꯁꯤꯗꯒꯤ ꯌꯥꯝꯅ ꯊꯣꯛꯑꯦꯗꯅ
ꯎꯝ
ꯑꯌꯥꯝꯕꯅꯦ
ꯀꯥꯕꯁꯨ ꯅꯨꯡꯉꯥꯏꯕꯅꯤ ꯑꯗꯨꯝ ꯑꯁ ꯃꯣꯏꯒꯤ ꯁꯤꯡꯖꯨꯗꯣ ꯑꯁ ꯃꯅꯤꯡ ꯁꯤꯡꯖꯨꯗꯣ ꯑꯁ ꯌꯥꯝ ꯍꯥꯎꯕꯅꯦ
ꯑꯁ ꯃꯅꯤꯡꯗꯣ ꯍꯥꯡꯗ꯭ꯔꯦ ꯍꯥꯏꯕꯅꯦ ꯑꯩꯈꯣꯏ ꯀꯥꯕ ꯃꯇꯝꯗꯗꯤ ꯍꯥꯡꯕꯅꯦꯕ ꯍꯥꯡꯗ꯭ꯔꯦ ꯅ ꯇꯤ
ꯑꯩꯈꯣꯏ ꯀꯥꯝ ꯑꯗꯨ ꯀꯥꯝ ꯃꯇꯝꯗ ꯑꯁ ꯅꯨꯡꯇꯤꯒꯤ ꯆꯥꯃ ꯆꯥꯝꯃꯒꯤ ꯂꯧꯔꯁꯨ ꯆꯥꯕꯗꯣ ꯀꯣꯟꯅꯗꯕꯅꯦ ꯍꯥꯎꯕꯒꯤ
ꯑꯗꯨꯗꯤ ꯌꯥꯝ ꯍꯥꯎꯋꯦ ꯑꯩꯈꯣꯏ ꯀꯩꯅꯣ ꯖꯤꯄꯤꯗ ꯀꯥꯕ ꯃꯇꯝꯗꯁꯨ ꯆꯥ ꯁꯦꯔꯥꯅ ꯆꯪꯉꯦ ꯇꯧꯕꯗ ꯑꯁ ꯍꯥꯡꯗ꯭ꯔꯦ
ꯃꯤꯗꯤ ꯀ꯭ꯌꯨ ꯀ꯭ꯌꯨꯅꯦ ꯂꯦ ꯂꯩꯔꯤꯁꯦ ꯑꯗꯨ ꯃꯐꯝꯗꯣ
ꯑꯗꯨꯅꯦ ꯀꯣꯕꯤꯗꯣ ꯑꯁ ꯇꯪꯈꯥꯏ ꯀꯛꯄꯤꯔꯒ ꯑꯝ ꯑꯃꯨꯛ ꯄꯤꯒꯅꯦꯕ ꯑꯦꯛꯁꯇ꯭ꯔꯥ
ꯑ ꯒꯦꯠꯀꯤ ꯃꯅꯥꯛꯗ ꯀꯦꯟꯇꯤꯟꯁꯨ ꯍꯥꯎꯕꯅꯦ ꯗꯣ
ꯒꯦꯠꯀꯤ ꯃꯅꯥꯛꯇ ꯀꯦꯟꯇꯤꯟ ꯑꯃ ꯑ ꯑ ꯏꯃꯥ ꯑꯃ ꯂꯩꯌꯦꯕ ꯅꯤꯅꯦ ꯑꯃ ꯂꯩꯌꯦꯕ ꯍ ꯍ ꯑꯗꯣ ꯃꯣ ꯃꯥꯒꯤ ꯁꯤꯡꯖꯨꯗꯣ ꯌꯥꯝ ꯍꯥꯎꯋꯦ
ꯎꯝ ꯄꯥꯀꯣꯔꯥꯁꯨ ꯌꯥꯝ ꯍꯥꯎꯕꯅꯦ ꯑꯗꯨꯒꯤꯗꯣ
ꯎꯝ ꯍꯥꯎꯕ ꯉꯥꯛꯇꯅꯦ ꯅꯣꯏꯗꯤ ꯁꯤꯡꯖꯨ ꯆꯥꯗ꯭ꯔꯕꯣ ꯍꯟꯗꯛ ꯑ ꯍ ꯍ ꯁꯤꯡꯖꯨ ꯆꯥꯗ꯭ꯔꯕꯣ ꯅꯣꯏꯗꯤ ꯁꯤꯡꯖꯨ ꯆꯥꯗ꯭ꯔꯕꯣ ꯍꯟꯗꯛꯇꯤ
ꯆꯥꯗ꯭ꯔꯦ ꯍꯟꯗꯛꯁꯦ ꯃꯥꯏꯁꯦ ꯌꯥꯗ꯭ꯔꯦ ꯃꯣꯔꯣꯛ ꯆꯥꯃꯟꯕꯒꯤ ꯑꯁ ꯎꯔꯤꯡ ꯉꯥꯛꯇ ꯊꯣꯛꯑꯒ ꯂꯩꯔꯦ ꯈꯪꯗꯦꯁ ꯊꯥꯎ ꯊꯨꯝ ꯆꯥꯃꯟꯕꯒꯤꯔ ꯈꯪꯗ꯭ꯔꯦ
ꯎꯝ ꯄꯩꯁꯥ ꯂꯥꯛ ꯄꯝ ꯂꯝꯕꯤ ꯂꯩꯔꯗꯤꯀꯣ ꯑꯁ ꯐꯥꯗꯣꯏꯕ ꯆꯥꯕꯕꯨꯗꯤ ꯆꯥꯅꯤꯡꯕ ꯄꯩꯁꯥꯗꯤ ꯂꯩꯇꯕ
ꯑꯁ ꯅꯣꯏ ꯃꯥꯏꯗꯤ ꯎꯔꯤꯡ ꯊꯣꯛꯇꯕꯒꯤ ꯄꯪꯆꯥꯁꯨ ꯑꯁ ꯑꯩꯗꯤ ꯌꯥꯗꯦ ꯊꯥꯎ ꯊꯨꯝꯒ ꯑꯃꯨꯛꯀ ꯁꯥ ꯉꯥꯗꯣ ꯑꯃꯨꯀ ꯄꯤꯠ ꯔꯤꯄꯤꯠ ꯆꯥꯈ꯭ꯔꯗꯤꯀꯣ ꯌꯥ ꯑꯩꯒꯤ ꯃꯥꯏꯗꯣ
ꯆꯝꯐꯨꯠ ꯆꯥꯎ ꯆꯝꯐꯨꯠ ꯆꯥꯎ
ꯁꯨꯝ ꯊꯣꯡꯁ ꯊꯣꯡꯁ ꯍꯥꯏꯕ ꯆꯞ ꯃꯥꯟꯅꯈ꯭ꯔꯦ ꯑꯩ ꯊꯥꯎꯗꯤ ꯆꯥꯅꯤꯡꯕ ꯑꯃꯨꯛꯀ ꯎꯄꯥꯏꯗꯤ ꯂꯩꯇꯕ ꯉꯥꯔꯤꯃꯛꯇꯤ ꯉꯝꯗ꯭ꯔꯦ
ꯑꯍ ꯑꯍ ꯑꯍ ꯆꯨꯝ ꯑ ꯑꯥ ꯑꯁ ꯌꯦꯟꯗꯦꯝ ꯀꯩꯀꯥꯗꯣ ꯑꯗꯣ ꯑꯗꯨꯒꯨꯝꯕ ꯆꯝꯐꯨꯠ ꯆꯥꯎꯑꯣ
ꯆꯥꯁꯤꯔꯥ ꯈꯪꯗ꯭ꯔꯦ ꯑꯩꯁꯨ
ꯊꯨꯝꯒ ꯊꯨꯝ ꯈꯛꯇ ꯊꯨꯝ ꯈꯤꯇꯪ ꯍꯥꯞꯄꯒ
ꯑꯥ ꯍꯣꯔꯦꯟ ꯑꯩ ꯑꯃꯨꯛꯀ ꯇꯧꯔꯛꯀꯦꯀꯣ ꯇꯥꯕ꯭ꯔꯣ ꯍꯣꯔꯦꯟ ꯑꯃꯨꯛꯀ ꯑꯩ ꯇꯧꯔꯛꯀꯦ ꯑꯥ